ꯍꯜꯂꯣ
ꯁꯕꯤ
ꯍꯥꯎ
ꯄꯁꯥꯕꯣ
ꯂꯩ ꯍꯦꯕ ꯑꯃ ꯀꯇꯥꯗꯦꯁꯅ
ꯤꯁꯥꯕꯣ ꯅꯧ ꯆꯥꯛꯆꯥꯥꯨꯔꯕꯣ
ꯆꯜꯣꯏꯔꯦ
ꯀꯔꯤ ꯃꯊ ꯆꯔꯒꯦ
ꯉꯁꯤ ꯎꯁꯣꯏ ꯆꯥꯏ ꯉꯁꯤ ꯅꯣꯏꯗꯤ
ꯆꯥꯗ꯭ꯔꯤꯗ
ꯑꯦꯡꯉꯅꯦ
ꯕ꯭ꯔꯦꯛꯐꯥꯁ ꯇꯧꯕ ꯂꯣꯏꯔꯛꯇ ꯉꯥꯏꯔꯤꯗ ꯍꯩ ꯕ꯭ꯔꯦꯛꯐꯥꯁ ꯑꯩꯈꯣꯏꯒꯤ ꯍꯩ ꯍꯩ ꯑꯣꯏ ꯄꯤꯅ ꯆꯥꯏ ꯕ꯭ꯔꯦꯛꯐꯥꯁꯀꯤ
ꯀꯔꯤ ꯕ꯭ꯔꯦꯛꯐꯥꯁ ꯇꯥꯔꯤꯅꯣ ꯍꯥꯏ ꯀꯔꯤ ꯍꯥꯏꯅꯣ
ꯖꯥꯝꯗꯣ ꯖꯥꯝ ꯈꯪꯕ꯭ꯔꯣ
ꯑꯣ
ꯄꯝꯗ
ꯑ ꯑꯥ ꯆꯠꯗꯤꯏꯗꯤ
ꯏꯁ ꯌꯥꯝ ꯍꯥꯎꯕꯅꯦ
ꯍꯥꯎꯔꯁꯨ ꯄꯥꯝꯗꯦ
ꯍꯥꯟꯅꯗꯤ ꯑꯩꯁꯨ ꯌꯥꯝ ꯆꯥꯅꯤꯡꯉꯝꯗꯦꯕꯀꯣ
ꯑꯥ
ꯐꯖꯅ ꯃꯨꯜꯂꯀꯥꯟꯗꯗꯤ ꯑꯁ ꯊꯨꯝꯃꯒꯀꯣ ꯃꯥꯒꯤ ꯏꯁꯇꯦꯖꯁꯦ ꯈꯔ ꯇꯦꯡꯒꯤ ꯑꯣꯏꯔꯒ
ꯃꯤꯗꯤ ꯑꯗꯨ ꯕ꯭ꯔꯦꯗꯀꯁꯨ ꯆꯥꯟꯅꯩꯌꯦ
ꯑ ꯌꯥꯝ ꯍꯥꯎꯋꯦ ꯑꯁ ꯑꯩꯁꯨ ꯍꯩꯅꯔꯝꯗꯕꯅꯤ ꯍꯩꯅꯔꯝꯗꯕꯅꯦ ꯉꯔꯥꯡ ꯅꯍꯥꯟ ꯈꯇꯪ ꯐꯖꯕ ꯃꯨꯟ ꯌꯥꯝꯅ ꯃꯨꯟꯕꯗꯣ ꯆꯥꯕꯗꯨꯗ ꯑꯁ ꯌꯥꯝ ꯍꯥꯎꯋꯦ
ꯑꯩꯒꯤ ꯗ꯭ꯔꯒꯣꯟ ꯐ꯭ꯔꯨ ꯇꯕ ꯄꯥꯝꯗꯦꯗꯤ
ꯄꯥꯝꯗꯦ ꯏꯁꯁ ꯑꯁꯨꯛ ꯍꯥꯎꯕꯗꯨꯕꯨ
ꯗ꯭ꯔꯥꯒꯣꯟ ꯐ꯭ꯔꯨꯠ ꯑꯃ ꯂꯩ ꯑꯗꯨꯒ ꯑꯕꯀꯨꯗꯣ ꯍꯥꯏꯕꯗꯣ ꯑꯗꯨꯁꯨ ꯑꯁ ꯑꯩꯈꯣꯏ ꯑꯩꯒꯤ ꯇꯦꯁꯅ ꯇ
ꯑ ꯗ꯭ꯔꯒ ꯐꯨꯠꯇꯤ ꯌꯥꯝꯅ ꯑꯅꯤꯡ ꯍꯥꯎꯋꯦ
ꯑꯕ ꯀꯣꯗꯣꯗꯣ ꯀꯔꯤ ꯍꯥꯏꯗ꯭ꯔꯥ ꯃꯅꯝ ꯑꯃ ꯂꯩꯕꯨ ꯀꯩ ꯍꯥꯏ ꯃꯍꯥꯎꯗꯣ ꯌꯥꯎꯗꯦ ꯄꯥꯝꯕꯗꯣ
ꯍꯥꯎ ꯇꯕꯅꯤꯗ
ꯃꯔꯣ ꯍꯒꯠ ꯇ꯭ꯔꯤꯔꯤꯕ ꯅꯪꯗꯦꯔꯤ
ꯒꯦ ꯉꯁꯣꯏꯅ ꯒꯦ ꯑꯩꯁ ꯑꯩꯕꯨ ꯌꯥꯝꯅ ꯌꯥꯍꯧ ꯊꯦꯡꯕꯒꯤ ꯇꯥꯏꯞꯇ ꯑꯁ
ꯅꯣꯏꯅꯦ ꯍꯋꯥꯏ ꯍꯋꯥꯏ ꯌꯥꯝ ꯊꯦꯡꯏꯤꯅ ꯄꯨꯡ ꯇꯔꯦꯠ ꯅꯤꯄꯜ ꯑꯗꯨꯋꯥꯏꯗ ꯍꯧꯒꯠꯂꯦꯅ
ꯑꯩ ꯉꯟꯇꯥ ꯉꯟꯇꯥ ꯍꯧꯒꯠꯂꯒ ꯑꯩꯅ ꯍꯥꯏꯗꯨꯗꯤ ꯅꯍꯥꯟ ꯉꯔꯥꯡ ꯁꯥꯏꯀꯜ ꯊꯧꯔꯒ ꯂꯩꯀꯥꯏ ꯀꯣꯏꯔꯒ ꯊꯥꯕꯤ ꯌꯦꯡꯉꯒ ꯆꯥꯛ ꯈꯔ ꯆꯪꯅꯕ ꯑꯩ ꯂꯩꯀꯥꯏ ꯀꯣꯏ ꯍꯥꯏꯗꯨꯗꯤ
ꯅꯪ ꯊꯥꯖꯗꯕ꯭ꯔꯣ
ꯂꯩꯁꯥꯕꯤꯗꯣ ꯂꯩꯔꯕꯅꯤꯀꯣ ꯑꯗꯨꯗ ꯑꯃ ꯑꯅꯤ ꯑꯃꯨꯛꯀ ꯊꯤꯔꯨꯅꯨ
ꯅꯠꯇꯦ ꯂ ꯂꯧꯅꯕ ꯅꯠꯇꯦ ꯌꯦꯡꯕ ꯈꯛꯇꯅꯦ ꯀꯩꯅꯣ ꯌꯦꯡꯕ ꯌꯥꯗꯕ꯭ꯔꯣ ꯍꯥꯏꯁꯤꯕꯣ
ꯌꯥꯗꯦ ꯌꯥꯗꯦ
ꯌꯦꯡꯕ ꯈꯛꯇꯅꯦ ꯀꯔꯤꯝ ꯈꯜꯂꯨꯅꯨ ꯑꯃꯨꯛ ꯈꯪꯗꯅꯀꯣ ꯔꯦꯠ ꯀꯥꯔꯗ ꯑꯃꯨꯛ ꯆꯥꯗꯅ ꯐꯔꯛꯀꯅꯤ
ꯆꯥꯖꯥꯅꯤꯅꯥꯗꯁ ꯍꯔ
ꯕꯦꯛꯀꯥ ꯆꯥꯗꯅ ꯐꯔꯛ ꯇꯥꯅꯤ
ꯆꯥꯛ ꯊꯣꯡꯕ ꯍꯧꯗ꯭ꯔꯤ
ꯉꯦ ꯏꯨꯄꯤ ꯏꯆꯟꯅꯨꯄꯤ ꯏꯆꯟꯅꯨꯄꯤ ꯑꯃꯅ ꯊꯣꯡꯕ ꯃꯥꯜꯂꯦ ꯑꯩ ꯊꯣꯡꯗ꯭ꯦꯗ
ꯑꯁ ꯑꯗꯨꯗꯤ ꯅꯪ ꯃꯉꯥꯔꯤ ꯅꯨꯡꯉꯥꯏ ꯆꯥꯛ ꯌꯦꯟꯖꯥꯡ ꯊꯣꯛꯑꯝꯗꯦ ꯀꯔꯤꯁꯨ ꯇꯗꯦ ꯆꯥꯕꯒ ꯇꯨꯝꯃꯒ ꯑꯗꯨ ꯉꯥꯏꯔꯦꯅꯦ
ꯊꯕꯛ ꯐꯕ ꯉꯥꯛꯇꯅꯤꯅꯦ ꯁꯣꯏ ꯂꯩꯔꯤꯁꯦ
ꯈ ꯋꯥ ꯐꯕꯉꯥꯏꯄ ꯀꯥꯏꯅ
ꯆꯦꯡꯕꯅꯦ ꯇꯟꯕ ꯑꯃ ꯐꯥꯎꯗꯤ ꯂꯩꯇꯦ ꯁꯤꯗ
ꯁꯤꯗꯤ ꯀꯖ ꯂꯩꯅ ꯍꯂꯒ ꯗ꯭ꯔꯒ
ꯁꯟꯗꯦꯅꯦ ꯀꯣꯏꯕ ꯆꯠꯂꯨꯌꯦ ꯂꯩꯒꯅꯤ ꯀꯥꯏ ꯀꯥꯏ ꯈꯪꯗꯦꯗꯣ ꯍꯧꯖꯤꯛꯇꯤ ꯍꯧꯖꯤꯛꯐꯥꯎ ꯀꯗꯥꯏ ꯆꯠꯀꯅꯤ ꯍꯥꯏꯕ ꯇꯝꯕ ꯉꯝꯗꯦ ꯅꯨꯄꯥꯅꯤꯅ
ꯑꯦꯁ ꯆꯥꯛ ꯑꯃꯃꯀꯤꯃ ꯄꯣꯟꯅ
ꯃꯥꯜꯂꯤ ꯅꯪꯗꯤ ꯀꯥꯏ ꯆꯠꯀꯦ ꯍꯥꯏꯅꯣ ꯉꯔꯥꯡ ꯅꯨꯡꯗꯥꯡ ꯀꯒꯤꯅꯣ ꯉꯇ ꯇꯨꯝꯃꯤꯗꯨꯕꯣ
ꯋꯥꯃꯟ ꯉꯔꯥꯡꯗꯣ ꯑꯩ ꯂꯧ ꯂꯤꯡꯕ ꯆꯠꯂꯤꯦ ꯑꯗꯣ ꯑꯁ ꯑꯩꯒꯤ ꯂꯣꯛ ꯈꯅꯥꯎꯁꯨ ꯂꯣꯏ ꯅꯥꯏ ꯑꯗꯨ ꯑꯣꯏꯕꯒꯤ ꯑꯩꯗꯣ ꯉꯟꯇꯥ ꯑꯗꯨꯝ ꯐꯈ꯭ꯔꯕ
ꯑꯁ ꯉꯟꯇꯥꯅ ꯇꯨꯝꯕꯕꯨ ꯗꯇꯥ ꯑꯣꯐ ꯇꯧꯔꯒ ꯄꯥꯈꯪꯒ ꯋꯥꯔꯤ ꯁꯥꯟꯅꯔꯅꯤ
ꯑꯁ ꯁꯥꯟꯅꯗꯦ ꯁꯥꯟꯅꯗꯦ ꯅꯪꯀꯣ ꯇ꯭ꯔꯥꯏ ꯇꯧꯔꯛꯄ ꯌꯥꯗꯕ꯭ꯔꯣ
ꯑ ꯀꯗꯥꯥꯏꯏꯗꯒꯤ
ꯑꯗꯨꯗꯤ ꯃꯥꯏꯇꯅꯦ
ꯉꯟꯇꯥ ꯑꯗꯨꯨꯝ ꯊꯣꯛꯇꯦ ꯑꯩꯈꯣꯏꯗꯤ ꯉꯟꯇꯥ ꯇꯨꯝꯕꯀ ꯍꯩꯖꯗꯌꯦꯦ
ꯀꯥꯏ ꯆꯠꯂꯤꯕ ꯕꯣꯔ ꯌꯦꯡꯗꯕ꯭ꯔꯣ
ꯑꯩꯗꯤ ꯕꯣꯜ ꯌꯦꯡꯗꯦ ꯑꯝꯇ ꯑꯁꯤꯁ ꯌꯦꯡꯕ ꯉꯝꯗꯦ
ꯄꯤꯁ ꯂꯔꯦꯍꯦ ꯅꯨꯡꯉꯥꯏꯇꯦ ꯃꯤꯁꯤꯡꯅ ꯇꯥꯔꯒ ꯌꯦ ꯦꯡ ꯌꯦꯡ ꯋꯥ ꯄꯨꯡ ꯇꯔꯥꯃꯥꯊꯣꯏ ꯕꯥꯔꯣ ꯕꯥꯔꯣ ꯃꯈꯥꯏ ꯑꯗꯨꯒꯨꯝꯕꯗꯤ ꯌꯦꯡꯕ ꯉꯝꯃꯤ ꯑꯅꯤ ꯍꯦꯜꯂꯗꯤ ꯑꯦꯁ ꯎꯝ ꯀꯥꯏ ꯆꯠꯀꯦ ꯍꯥꯏꯅꯣꯁꯤ
ꯉꯁꯤ ꯂꯩꯒꯤꯅꯤꯗ ꯉꯁꯤ ꯅꯨꯡꯊꯤꯠ ꯑꯗꯨꯋꯥꯗ ꯕꯣ ꯂꯩꯇꯕ꯭ꯔꯣ
ꯂꯩꯇꯦꯗ ꯄꯨꯡ ꯍꯣꯔꯦꯟ ꯄꯨꯡ ꯕꯥꯔꯣ ꯃꯈꯥꯏ ꯑꯃ ꯃꯈꯥꯏꯗ ꯂꯩꯕ ꯃꯥꯜꯂꯦ
ꯁꯅꯨꯡꯗꯥꯡꯗ
ꯎꯝ ꯃꯁꯤꯒꯗꯤ ꯌꯦꯡꯕ ꯉꯝꯃꯔꯣꯏ ꯍꯌꯦꯡ ꯑꯣꯏꯅ ꯌꯦꯡꯉꯒꯦ
ꯀꯩꯒꯩ ꯈꯅꯗꯨꯗꯤ ꯀꯩꯒꯩꯀꯇ
ꯀꯩꯅꯣꯒ ꯕ꯭ꯔꯥꯖꯤꯜꯒ ꯅꯣꯔꯋꯦ ꯑꯣꯏꯕ ꯃꯥꯜꯂꯤꯦ
ꯑꯣ
ꯃꯔꯨꯁꯤ ꯑꯗꯨꯅ ꯑꯗꯨꯝ ꯀꯥꯒꯗꯕ ꯃꯥꯜꯂꯦ ꯑꯗ ꯂꯧꯕꯩ ꯌꯥꯝ ꯍꯩꯇꯕꯅꯤ ꯑꯁ ꯅꯣꯡ ꯍꯥꯏꯩꯊꯔꯦꯍꯦ
ꯑꯁ ꯅꯨꯡꯉꯥꯏꯅꯤ ꯑꯩꯈꯣꯏꯔꯣꯝꯗꯤ ꯅꯣꯡ ꯆꯨꯗꯤꯌꯦ ꯅꯨꯡꯁꯥ ꯊꯣꯛꯂꯁꯨ ꯌꯥꯝ ꯁꯥꯕꯗ ꯑꯗꯨꯨꯝ ꯇꯧꯋꯦꯕ
ꯅꯨꯡꯉꯥꯏꯇꯦ ꯏꯁ ꯅꯣꯡ ꯍꯩꯇꯕꯁꯤꯗꯤ ꯍꯣꯔꯦꯟ ꯁꯥꯟꯅꯕ ꯐꯪꯉꯔꯣꯏ
ꯁꯕꯤ ꯐꯪꯅ ꯀꯅꯤ ꯀ
ꯅꯠꯇꯦ ꯑꯩꯅ ꯍꯥꯏꯕꯗꯤ ꯁꯥꯟꯅꯕ ꯐꯪꯉꯔꯣꯏ ꯍꯥꯏꯕꯅꯤꯗ
ꯀꯔꯤ ꯁꯥꯟꯕ
ꯣꯁꯅꯕꯕꯥ ꯅꯣꯡ ꯆꯨꯕ ꯆꯅꯗꯦꯕ ꯆꯔꯛꯁꯦꯣꯡ ꯁꯨꯜꯀꯗꯧ ꯃꯥꯗꯦ ꯃꯅꯤꯅ ꯣꯁꯅꯎ
ꯅꯣꯡꯃ ꯃꯇꯝꯅꯦ ꯍꯧꯖꯤꯛꯇꯛꯇꯤ
ꯃꯥꯗ꯭ꯔꯦ ꯑꯗꯨ ꯑꯣꯏꯔꯁꯨ ꯏꯁꯤꯡ ꯌꯥꯝ ꯆꯥꯎꯔꯕꯣ ꯑꯩꯈꯣꯏ ꯇꯨꯔꯦꯜꯗꯣ
ꯑꯣ ꯆꯥꯎꯔꯦ ꯅꯣꯏ ꯂꯩꯀꯥꯏꯒꯤ ꯇꯔꯦꯟꯗꯤ ꯌꯥꯝ ꯆꯥꯎꯋꯦ ꯅꯍꯥꯟꯗꯤ ꯏꯁꯤꯡ ꯂꯩꯇꯦ ꯏꯁꯤꯡ ꯅꯠꯇꯦ ꯃꯤꯁꯤꯡ ꯋꯥꯅꯔꯤꯗꯣ ꯑ ꯍꯧꯖꯤꯛꯀꯥꯟꯗ ꯑꯁ ꯌꯥꯝꯅ
ꯍꯝꯦ
ꯍꯦꯟꯖꯤꯟꯅ ꯌꯥꯝꯈ꯭ꯔꯦ ꯍꯧꯖꯤꯛ ꯀꯥꯟꯗꯤ
ꯑꯣ ꯑꯗꯨꯗꯤ ꯂꯧꯒꯤꯁꯤ ꯂꯣꯏꯅ ꯃꯔꯥꯡ ꯀꯥꯏꯔꯛꯏꯁꯤ
ꯑꯥꯎ ꯂꯧꯕꯗꯤ ꯃꯔꯥꯡ ꯂꯣꯏ ꯀꯥꯏꯅꯔꯦ ꯑꯩꯅ ꯑꯁ ꯅꯣꯏ ꯏꯁꯤꯡꯗꯣ ꯕ꯭ꯂꯦꯡꯀꯦꯠ ꯁꯨꯕ ꯅꯨꯡꯉꯥꯏꯅꯤ ꯍꯥꯏꯕ ꯑꯩꯅ
ꯁꯤꯡ ꯃꯣꯠꯇ꯭ꯔꯣ ꯁꯦꯝꯦꯡꯕ꯭ꯔꯣ
ꯅꯍꯥꯟꯗꯤ ꯁꯦꯡꯉꯦ ꯍꯧꯖꯤꯛꯀꯥꯟꯅꯤ ꯈꯪꯗ ꯑꯩ ꯍꯧꯖꯤꯛꯀꯥꯟꯒꯨꯝꯂꯛꯇ꯭ꯔꯦ ꯑꯗꯨꯗ
ꯑꯁ ꯅꯨꯡꯉꯥꯏꯇꯦ ꯏꯁꯤꯡ ꯅꯣꯡ ꯍꯩꯇꯕꯁꯤꯗꯤ ꯅꯨꯡꯉꯥꯏꯇꯦ ꯑꯁꯦꯡꯕ ꯑꯁ ꯁꯟꯗꯦꯗ ꯅꯣꯡ ꯆꯨꯕꯁꯨ ꯇꯜꯂꯦ ꯇꯨꯝꯕꯁꯦ ꯑꯩ ꯅꯠꯇꯦꯅꯦ ꯑꯩꯈꯣꯏ ꯍꯦꯕꯤꯠ ꯇꯧꯔꯛꯇꯦꯅꯦ ꯇꯨꯝꯕꯁꯦ
ꯏꯁ ꯏꯁ ꯏꯁ ꯏꯁ ꯏꯁ ꯏꯁ ꯍꯦꯕꯤꯠ ꯇꯧꯔꯛꯇꯦ ꯀꯥꯏꯅ
ꯇꯨꯝꯕ ꯐ꯭ꯔꯤ ꯑꯣꯏꯅ ꯇꯨꯝꯕꯁꯦ ꯑꯩ ꯍꯩꯅꯗꯦꯕ ꯆꯠꯊꯣꯛ ꯆꯠꯁꯤꯟ ꯇꯧꯕꯗꯣ ꯈꯣꯡꯁꯦ ꯏꯡꯕꯅ ꯂꯧ ꯂꯤꯡꯕꯗꯁꯨ ꯂꯥꯛꯄꯕꯨꯔꯤ ꯌꯥꯕ ꯑꯗꯨ ꯑꯁ ꯈꯪꯉꯦꯅꯤ ꯀꯗꯁꯨꯦ ꯌꯥꯥꯡ ꯌꯥꯝꯒ ꯇꯜꯂꯦ ꯀꯟꯗ ꯂꯥꯛꯅꯤꯡꯗꯦ ꯊꯕꯛ ꯇꯜꯗꯦ
ꯈꯨꯟꯗꯟꯅ ꯍꯦꯟꯅ ꯅꯨꯡꯉꯥꯏꯁꯤꯗꯣ ꯀꯩꯔꯣ
ꯐ꯭ꯔꯤꯗ ꯑꯗꯨꯝ ꯂꯩꯕꯅ ꯅꯨꯡꯉꯥꯏꯌꯦ ꯑ ꯍꯣꯏ ꯑꯩ ꯔꯨꯝꯃꯛꯇ ꯏꯊꯟꯇ ꯂꯩꯔꯤꯔꯦ ꯆꯥꯕꯅ ꯑꯩ ꯏꯆꯟꯅꯨꯄꯤ ꯃꯣꯏ ꯔꯨꯝꯗ ꯆꯥꯕ
ꯑ
ꯎꯝ ꯎꯁꯣꯏꯁꯦ ꯀꯗꯥꯥꯏꯗꯒꯤ ꯂꯧꯔꯤꯅꯣ ꯎꯁꯣꯏꯁꯦ ꯃꯆꯥ ꯃꯆꯥꯥꯈꯤꯗꯧꯔꯕꯣ
ꯃꯣꯆꯥ ꯃꯆꯥꯗ ꯍꯋꯦ
ꯉꯕꯅꯤ ꯌꯥꯝ ꯍꯥꯎꯕꯅꯦ
ꯍꯥꯎꯋꯦ ꯌꯥꯝ ꯍꯥꯎꯕꯒꯦ ꯆꯥꯅꯦ
ꯏꯌꯥꯝꯕ ꯂꯥꯛꯇ꯭ꯔꯣ
ꯀꯥꯏꯍꯕ
ꯌꯥꯝꯕ
ꯑꯦ ꯂꯥꯛꯇꯦ ꯏꯌꯥꯝꯕꯗꯤ ꯃꯥꯗꯤ ꯄꯥꯛꯄ ꯂꯥꯛꯇꯦꯌꯦ ꯑꯗꯨꯝ ꯈꯨꯟꯗ ꯑꯗꯨꯝ ꯀꯩꯀꯩ ꯂꯩꯕ ꯀꯥꯟ ꯑꯗꯨꯝ ꯂꯥꯛꯑꯦ ꯑꯁ ꯑꯗꯨꯝ ꯂꯥꯛꯇꯦ ꯃꯥꯗꯤ ꯐꯣꯟꯗ ꯑꯗꯨꯝ ꯐꯥꯎꯅꯔꯦ ꯍꯥ
ꯅꯠꯇ꯭ꯔꯥ ꯂꯩꯕ ꯅꯨꯡꯉꯥꯏꯕ ꯖꯥꯠꯅꯦꯕ
ꯎ ꯋꯥ ꯋꯥꯏ ꯍ ꯑꯩꯅ ꯃꯉꯣꯟꯗ ꯄꯩꯁꯥ ꯅꯤꯃꯟꯕꯒꯤ ꯑꯩ ꯅꯪꯒꯤ ꯄꯩꯁꯥ ꯈꯨꯅꯤꯁꯦ ꯍꯥꯏꯔꯅꯦ ꯑꯩꯉꯣꯟꯗ
ꯎꯝ ꯔꯦꯁꯟꯅꯤ ꯥꯎꯧꯒꯤ
ꯐꯣꯟꯒꯤ ꯔꯤꯆꯥꯔꯖꯁꯨ ꯑꯩꯅ ꯑꯗꯨꯝ ꯍꯥꯞꯄꯤꯌꯨ ꯊꯥ ꯈꯨꯗꯤꯡ ꯑꯩꯅ ꯍꯥꯞꯄꯤꯌꯨ ꯍꯥꯏꯕꯒꯤ ꯅꯅꯥꯪꯀꯣ ꯅꯅꯥꯪꯀꯣ ꯍꯥꯏꯅ
ꯎꯝ
ꯊꯈꯗꯅꯦ
ꯑꯃꯨꯛ ꯁꯦꯡꯒꯗꯧꯕ꯭ꯔꯣ
ꯍꯁ ꯀꯥꯏꯒꯤ ꯁꯤꯁꯤꯡꯣꯗ ꯁꯤꯁꯤꯡ
ꯑꯁ ꯅꯨꯡꯉꯥꯏꯇꯦ ꯑꯩꯗꯤ ꯑꯩ ꯑꯣꯏꯔꯗꯤ ꯄꯤꯔꯣꯏ ꯁꯦꯡꯗꯕ
ꯑꯁ ꯅꯍꯥꯟꯁꯨ ꯃꯉꯣꯟꯗꯒꯤ ꯑꯩ ꯂꯤꯁꯤꯡ ꯃꯉꯥ ꯄꯨꯔꯤꯅꯦ ꯑꯃꯒ ꯄꯤꯒꯦ ꯍꯥꯏꯔꯒꯁꯨ ꯄꯤ ꯄꯤꯗ꯭ꯔꯦ
ꯄꯤꯔꯣꯏꯗ ꯀꯥꯏ ꯑꯗꯒꯤ ꯅꯪꯕꯨ ꯏꯁ ꯑꯃꯨꯛ ꯄꯤꯒꯦꯅ ꯀꯥꯏ
ꯑꯁ ꯑꯗꯨ ꯃꯥꯏ ꯑꯗꯨꯝ ꯑꯗꯨ ꯃꯥꯏꯅꯗꯤ ꯍꯥꯏꯗꯕꯅꯦ ꯀꯔꯤꯔꯥ
ꯅꯠꯇꯗ
ꯑꯃꯈꯛ ꯄꯤꯔꯤꯅꯤ ꯍꯥꯏꯕꯗꯨ ꯑꯗꯨꯝ ꯃꯣꯏꯁꯨ ꯊꯥꯖꯩꯩꯅ
ꯏꯁ ꯆꯤꯟꯗꯣ ꯑꯗꯨꯃꯥꯏꯅ ꯇꯧꯔꯛꯀꯅꯨꯅꯦ ꯑꯁꯦꯡ ꯑꯁꯦꯡꯕꯗ ꯍꯥꯏꯌꯣ ꯑꯩ ꯄꯤꯕ ꯉꯝꯃꯔꯣꯏ ꯄꯤꯕ ꯉꯝꯃꯣꯏ ꯄꯩꯁꯥ ꯑꯝꯇ ꯄꯨꯒꯦ ꯀꯥꯏꯅꯀꯣ
ꯑꯩꯅ ꯃꯥꯅ ꯑꯩꯒꯤ ꯂꯤꯁꯤꯡ ꯃꯉꯥ ꯅꯪ ꯀꯩꯗꯧꯉꯩ ꯄꯤꯗꯣꯏꯅꯣ ꯄꯤꯗꯣꯏꯅꯣ ꯍꯥꯏꯅ ꯑꯩꯅ ꯁꯨꯄꯤ ꯄꯤꯔꯣꯏ ꯍꯥꯏꯕ ꯑꯃꯨꯛꯀ
ꯎꯝ ꯍꯩꯕꯣꯡꯒꯤ ꯃꯔꯨꯗꯣ
ꯑꯥ
ꯑꯁ ꯍꯥꯎꯋꯦꯍꯦ
ꯑꯗꯣ ꯃꯦꯠꯂꯒ ꯆꯥꯕꯁꯨ ꯍꯥꯎꯕꯅꯦ ꯑꯂꯨꯒꯤ ꯇꯥꯏꯞꯇ ꯀꯣ
ꯎꯝ ꯑꯩ ꯌꯥꯝꯗꯕ ꯅꯍꯥꯛ ꯌꯨꯝꯕꯨꯅ ꯄꯤꯁ ꯃꯔꯤ ꯃꯉꯥ ꯈꯛꯇ ꯄꯤꯕꯗꯣ ꯆꯥꯕ ꯑꯩꯅ ꯉꯔꯥꯡ ꯏꯟꯁꯥꯡ ꯊꯣꯡꯕꯗ ꯊꯥꯛꯄ ꯑꯁ ꯍꯧꯖꯤꯛ ꯆꯥꯔꯦ ꯉꯔꯥꯡꯁꯨ ꯆꯥꯕ
ꯃꯤ ꯈꯔꯗꯤꯀꯣ ꯁꯧꯒꯔꯤꯒ ꯊꯣꯡꯕꯁꯨ ꯍꯥꯎꯋꯦ ꯍꯥꯏꯌꯦ
ꯁꯧꯒ꯭ꯔꯤꯒ
ꯑꯥ
ꯉꯔꯥꯡ ꯑꯩ ꯁꯧꯒ꯭ꯔꯤ ꯆꯥꯝꯅꯤꯡꯃꯟꯗꯅꯀꯣ ꯊꯣꯡꯕ ꯑꯗꯨꯗ ꯊꯥꯛꯑꯒ ꯐꯨꯠꯂꯒ ꯃꯣꯔꯣꯛ ꯃꯦꯠꯄ ꯆꯥꯁꯤꯔ ꯈꯜꯂꯒ ꯑꯁ ꯇꯜꯂꯕ ꯑꯃꯨꯛ
ꯕꯣꯡ ꯃꯔꯨꯗꯣ ꯑꯗꯣ ꯃꯦꯜꯠꯂꯒꯀꯣ ꯑ ꯄꯦꯔꯨꯛꯇꯣ ꯁꯣꯏꯔꯒꯁꯨ ꯍꯥꯎꯕꯅꯦ ꯑꯩ ꯆꯥꯏꯌꯦ ꯑꯗꯨꯝ ꯍꯥꯎꯕꯅꯦ ꯑꯧ ꯃ ꯂꯒ
ꯍꯛꯆꯥꯡ ꯐꯒꯗꯧ ꯃꯥꯜꯂꯦ ꯑꯁꯤ ꯀꯩꯅꯣꯁꯨ ꯃꯔꯨꯁꯦ
ꯎꯝ
ꯃꯥꯒꯤ ꯄ꯭ꯔꯣꯇꯤꯟ ꯄ꯭ꯔꯣꯇꯤꯟꯒꯤ ꯁꯦ ꯌꯥꯝ ꯋꯥꯡꯒꯗꯧꯕ ꯃꯥꯜꯂꯦ ꯄ꯭ꯔꯣꯇꯤꯟꯁꯤ ꯌꯥꯝ ꯂꯩꯒꯗꯧꯕ ꯃꯥꯜꯂꯤ
ꯃꯤ ꯈꯔ ꯑꯗꯨꯒ ꯍꯩꯕꯣꯡ ꯆꯥꯗꯦꯀꯣ ꯇꯨꯝꯕ ꯅꯨꯡꯉꯥꯏ ꯍꯥꯏꯌꯦ
ꯑꯁ ꯑꯩ ꯆꯍꯤ ꯑꯍꯨꯝ ꯁꯨꯈ꯭ꯔꯕꯅꯤꯅꯦ ꯍꯩꯕꯣꯡ ꯆꯥꯗꯕ ꯉꯔꯥꯡ ꯅꯍꯥꯟ ꯈꯇ ꯑꯃꯨꯛ ꯆꯥꯕꯗꯣ ꯑꯁ ꯍꯥꯎꯋꯦ
ꯃꯇꯥꯡ ꯃꯇꯥꯡ ꯌꯥꯝ ꯆꯠꯅꯤꯡꯕ ꯃꯇꯥꯡꯅꯦ ꯃꯇꯥꯡ ꯑꯃꯗ ꯆꯥꯅꯤꯡꯗꯕ ꯃꯇꯥꯡ ꯌꯥꯎꯔꯦ ꯑꯩꯗꯤ
ꯁꯥꯏ ꯍꯥꯏ ꯈꯪꯗꯦ ꯁꯥꯕ꯭ꯔ ꯁꯥꯗꯕ ꯑꯩꯗꯤ
ꯃꯤ ꯃꯤꯒ ꯆꯥꯟꯅꯕ ꯍꯥꯏꯇꯥꯥꯔꯦ ꯃꯤ ꯈꯔꯗꯤ ꯑꯗꯨ ꯆꯥꯔꯒ ꯑꯗꯨꯝ ꯅꯣꯏꯕꯒꯨꯝꯕꯁꯨ ꯌꯥꯎ ꯃꯥꯜꯂꯦ ꯑꯗꯨꯒ ꯇꯨꯝꯕꯁꯨ ꯅꯨꯡꯉꯥꯏ ꯍꯥꯏꯅꯩ
ꯆꯥꯕꯅꯗꯤ ꯐꯕꯅꯤꯗ ꯃꯔꯛ ꯃꯔꯛꯇ ꯀꯣ
ꯎꯝ ꯑꯩꯈꯣꯏꯗꯤ ꯂꯩꯕꯅꯤꯅ ꯆꯥꯅꯤꯡꯗꯕ ꯃꯥꯜꯂꯦ ꯑꯩꯈꯣꯏꯅ ꯃꯤꯅꯗꯤ ꯑꯁ ꯂꯩꯗꯕꯒꯤ ꯃꯤꯅꯗꯤ ꯂꯩꯔꯒ ꯆꯥꯕ ꯑꯩꯈꯣꯏꯅ ꯌꯥꯝꯃꯟꯕꯒꯤ ꯑꯃꯨꯛꯀ ꯆꯥꯅꯤꯡꯗꯕ
ꯌꯥꯝ ꯇꯥꯡꯕꯅꯦ ꯁꯤ ꯍꯩꯕꯣꯡꯁꯦ ꯑꯥꯗꯗꯤ ꯑꯩꯈꯣꯏ ꯅꯍꯥꯟ ꯂꯩꯕꯗꯣ ꯂꯩꯐꯝ ꯖꯒꯥꯗꯣ ꯁꯥꯎꯔꯣꯝꯗꯗꯤ ꯑꯁ ꯌꯥꯝ ꯇꯥꯡꯉꯦ ꯃꯣꯏꯗꯤ ꯌꯣꯟꯕ ꯈꯛꯇꯅꯦ ꯍꯩ ꯍꯥꯏꯔꯗꯤ ꯑꯣ ꯑꯁ ꯇꯥꯡꯕ ꯉꯥꯛꯇꯅꯤ ꯑꯍꯣꯡꯕ ꯑꯝꯇ ꯂꯩꯇꯕꯅꯤ ꯍꯩ ꯍꯥꯏꯈ꯭ꯔꯗꯤ
ꯑꯈꯣꯏꯔꯣꯝꯅ ꯌꯥꯝꯃꯟꯕꯒꯤ ꯆꯥꯅꯤꯡꯗꯕ ꯁꯨꯡꯆꯥ ꯆꯥꯅꯤꯡꯗꯕ
ꯗꯈꯣꯏꯔꯝꯗꯁꯨ
ꯅꯣꯕꯥꯕ ꯒꯨꯝꯕꯁꯦ ꯃꯤꯗꯤ ꯌꯥꯝ ꯇꯥꯡ ꯇꯥꯡꯅ ꯌꯣꯟꯕ ꯃꯥꯜꯂꯦꯀꯣ
ꯎꯝ ꯑꯗꯣ ꯅꯣꯕꯥꯕ ꯅꯦ ꯍꯩ ꯃꯌꯥꯝ ꯂꯣꯏ ꯇꯥꯡꯉꯦꯗ ꯍꯩꯅꯎꯅꯦ ꯁꯩꯅꯎꯒꯨꯝꯕꯁꯦ ꯌꯥꯝ ꯇꯥꯡꯉꯦꯕ ꯑꯗꯨ